ꯄꯗꯎ
ꯑꯣ ꯇꯥꯏꯌꯦ ꯃꯔꯨꯞ ꯃꯔꯨꯞꯄꯨ ꯍꯟꯗꯛꯁꯤ ꯌꯥꯝ ꯀꯟꯅ ꯑꯅꯥ ꯀꯥꯡꯒꯤ ꯂꯥꯏꯅꯥ ꯑꯃ ꯌꯥꯝ ꯀꯟꯅ ꯇꯧꯔꯛꯏꯁꯤꯦ ꯃꯔꯨꯞꯈꯣꯏꯗꯤ ꯀꯃꯥꯏꯅ ꯇꯧꯒꯦ ꯑꯩꯨꯝ ꯂꯣꯝꯗꯤ ꯁꯤꯒꯤ ꯃꯇꯥꯡꯗ ꯍꯪꯒꯦ ꯇꯧꯔꯛꯏꯅꯦ ꯑꯩꯁꯨ ꯍꯟꯗꯛꯁꯤ ꯅꯥꯔꯨꯗꯅ ꯑ ꯐꯣꯏꯗꯤꯌꯥꯅꯥꯒꯥꯎꯗꯕ
ꯃꯔꯨꯞ ꯅꯥꯕ ꯌꯥꯎꯔꯨꯔꯕ ꯍꯥꯏꯁꯦ
ꯑꯁ ꯃꯇꯝꯅ ꯃꯣꯏꯁꯨ꯭ꯋꯥꯏꯗꯨꯗꯤ ꯑꯁꯤꯒꯨꯝꯕ ꯀꯥꯡꯁꯨ ꯌꯥꯝ ꯀꯟꯅ ꯀꯨꯡꯕꯅꯤꯅ ꯑꯩꯈꯣꯏ ꯏꯔꯝꯗꯝꯒꯁꯨ ꯃꯥꯟꯅꯗꯦꯗꯣ ꯑꯗꯨꯅ ꯑꯅꯥꯕ ꯌꯥꯎꯔꯨꯔꯦ ꯑꯩꯁꯨ ꯃꯈꯣꯏꯔꯣꯝꯗꯗꯤ ꯀꯃꯥꯏꯅ ꯇꯧꯔꯤ
ꯑꯁ ꯁꯣꯝꯗꯗꯤ ꯈꯔ ꯁꯥꯐꯔꯦ ꯍꯥꯏꯇꯥꯔꯦ ꯑꯩꯅ ꯄ ꯌꯥꯎꯗꯦ ꯑꯗꯣꯝꯗꯅ ꯀꯃꯥꯏꯅ ꯇꯧꯕꯖꯥꯠꯅꯣ ꯀꯥꯒꯤ ꯂꯅꯥꯅ ꯌꯥꯝ ꯀꯟꯅ ꯇꯧꯈꯠꯂꯛꯏꯦ ꯗ
ꯁꯝ ꯅꯥꯀꯟꯒꯤ ꯀꯥꯡꯁꯤꯗꯤ ꯑꯩꯈꯣꯏ ꯏꯔꯝꯗꯝꯒꯤ ꯀꯥꯡꯒ ꯌꯥꯝ ꯊꯤꯅ ꯈꯦꯠꯅꯩ ꯍꯥꯏ ꯇꯔꯦ ꯁꯝ ꯅꯥꯀꯟꯒꯤꯁꯤꯗꯤ ꯍꯥꯏꯗꯤ ꯏꯁꯥꯅ ꯂꯦꯡꯉꯤꯉꯩꯗꯕꯨꯣꯏ ꯍꯦꯛ ꯆꯤꯛꯄ ꯉꯝꯃꯤ ꯍꯥꯏ ꯇꯔꯦ ꯃꯣꯏꯁꯤꯗꯤ
ꯑꯁꯁ ꯌꯥꯝ ꯁꯥꯊꯤ ꯑꯣꯏꯣ ꯀꯥꯡ ꯑꯣꯏꯔꯕꯖꯥꯠꯅꯤꯅꯦ ꯑꯗꯨꯗ
ꯏꯀꯥꯏ ꯈꯪꯗꯕꯁꯨ ꯍꯦꯟꯕ ꯍꯥꯏꯇꯥꯔꯦ ꯑꯩꯈꯣꯏ ꯏꯔꯝꯗꯝꯒꯤ ꯍꯦꯟꯅ ꯑꯗꯨꯅ ꯈꯣꯏ ꯅꯥꯗꯦ ꯅꯥꯗꯦ ꯍꯥꯏꯁꯦ ꯌꯥꯝ ꯐꯩꯅꯦ
ꯑꯁ ꯅꯥꯗꯦ ꯅꯥꯗꯦ ꯁꯣꯝꯗꯗꯤ ꯌꯥꯝ ꯍꯥꯏꯗꯤ ꯑꯗꯨꯒꯤ ꯀꯩꯅꯣꯗꯤ ꯂꯩꯇꯦ ꯑꯗꯣ ꯅꯨꯡꯗꯥꯡ ꯅꯨꯡꯗꯥꯡꯒꯥꯛꯇꯤ ꯑꯗꯨꯝ ꯀꯩꯅꯣ ꯀꯩꯀꯩ ꯍꯥꯏꯗꯤ ꯀꯥꯡꯈꯩ ꯀꯩꯀꯩ ꯈꯨꯕ ꯀꯩꯗꯧꯕꯕꯨꯕꯨꯗꯤ ꯑꯗꯨꯝ ꯇꯧꯋꯦꯕꯀꯣ ꯍꯥꯏꯗꯤ ꯑꯗꯨ ꯇꯧꯊꯣꯛꯇ꯭ꯔꯒꯗꯤ ꯑꯇ ꯅꯨꯡꯉꯥꯏꯇꯦꯅ ꯑꯗꯣꯝꯗꯅ ꯑꯗꯣꯝ ꯅꯨꯡꯁꯤ ꯀꯩꯅꯣ ꯈꯔ ꯅꯨꯡꯁꯤꯠ ꯅꯨꯡꯁꯥ ꯈꯔ ꯁꯦꯡꯗꯕ ꯃꯥꯜꯂꯤꯅꯦ
ꯁꯦꯡꯁꯦ ꯁꯦꯡꯁꯦꯅꯦ ꯌꯥꯝꯅ ꯍꯥꯏꯗꯤ ꯑꯩꯈꯣꯏ ꯑꯩꯈꯣꯏ ꯏꯔꯝꯗꯝꯗ ꯌꯥꯝ ꯊꯤꯅ ꯍꯦꯜꯂꯦ ꯍꯥꯏꯇꯥꯥꯔꯦ ꯆꯥꯎꯈꯠꯄꯁꯦ ꯃꯄꯥꯟꯗ ꯌꯦꯡꯕꯗꯗꯤ ꯌꯥꯝ ꯆꯥꯎꯈꯠꯄ ꯃꯥꯟꯕ ꯃꯅꯨꯡꯗꯅ ꯌꯥꯝ ꯃꯣꯠꯄ ꯑꯃ ꯑꯣꯏ ꯍꯥꯏ ꯁꯃꯥꯏ ꯇꯧꯋ
ꯍꯣꯏꯅꯦ ꯑꯩꯈꯣꯏꯅꯒ ꯍꯥꯏꯗꯤ ꯁꯨꯝ ꯀꯩꯅꯣꯗ ꯑꯇꯩ ꯑꯇꯩ ꯀꯩꯀꯩꯗ ꯁꯨꯝ ꯎꯕꯗꯒꯗꯤ ꯌꯥꯝ ꯆꯥꯎꯈꯠꯄ ꯑꯩꯈꯣꯏꯒꯤ ꯂꯩꯅꯥ ꯇꯤꯟꯅꯥꯒ ꯂꯩꯇꯕ ꯑꯗꯨꯒꯕ ꯃꯐꯝ ꯉꯥꯛꯇꯅꯦ ꯃꯥꯜꯂꯤꯁꯦ
ꯄꯅꯤ ꯃꯤ ꯃꯤ ꯃꯤ ꯌꯦꯗ ꯐꯖꯍꯟꯕꯅꯦ
ꯅꯦ ꯑꯗꯨ ꯑꯗꯣꯝꯒꯤ ꯀꯩꯀꯩ ꯍꯥꯏꯗꯤ ꯏꯇꯥꯎꯈꯣꯏꯅ ꯈꯪꯕ ꯈꯔ ꯑꯗꯨꯝ ꯑꯩꯈꯣꯏꯗ ꯍꯥꯏꯔꯛꯑꯣꯅꯦ ꯑꯩꯈꯣꯏꯁꯨ ꯈꯪꯍꯧꯕ ꯌꯥꯏꯗꯅ ꯑꯗꯨꯩ ꯃꯣꯠ
ꯃꯔꯨꯞꯁꯨ ꯂꯥꯛꯀꯜꯂꯤ ꯍꯣꯏ ꯍꯥꯏꯌꯨ ꯃꯔꯨꯞ
ꯀꯌꯥꯝ ꯃꯣꯠꯂꯤ ꯍꯥꯏꯕ ꯑꯗꯒꯤ ꯀꯌꯥꯝ ꯂꯨꯏ ꯀꯥꯏꯅ ꯍꯥꯏꯗꯤ ꯏꯇꯥꯎ ꯍꯣꯏꯅ ꯁꯨꯝ ꯊꯣꯛꯑꯝꯅꯤꯅ ꯈꯪꯉꯝꯒꯅꯤꯕ
ꯍꯣꯏ ꯃꯔꯨꯞ ꯍꯥꯏꯗꯤ ꯑꯩꯈꯣꯏꯅ ꯂꯩꯔꯤꯕ ꯖꯒꯥꯁꯤꯒꯤ ꯑꯣꯏꯅꯗꯤ ꯈꯔ ꯑꯗꯨꯝ ꯃꯣꯠꯂꯦ ꯍꯥꯏꯇꯥꯔꯦ ꯂꯝꯕꯤ ꯅꯣꯡꯁꯨ ꯃꯇꯥꯏ ꯃꯇꯥꯏ ꯅꯣꯡ ꯐꯖꯅ ꯁꯦꯝꯖꯤꯟꯕ ꯑꯗꯨ ꯑꯣꯏꯗꯦ ꯑꯗꯨꯝ ꯍꯥꯏꯗꯤ ꯂꯩꯉꯣꯏꯒꯤ ꯂꯝꯒꯤ ꯇꯥꯏꯞꯇ ꯇꯧꯕꯅꯤꯅ ꯍꯥꯏꯗꯤ ꯁꯥꯒꯠꯂꯛꯑꯦ ꯁꯥꯒꯠꯂꯛꯑꯒ ꯂꯁꯤ ꯈꯖꯤꯛ ꯁꯤꯠꯄꯗꯗꯤ ꯂꯣꯏꯔꯦ ꯃꯥꯏ ꯃꯤꯠꯀꯥꯁꯦ ꯄꯨꯂꯣꯏ ꯂꯣꯏꯕꯤꯅꯤꯗꯣ ꯑꯗꯨꯅ ꯑꯩꯈꯣꯏ ꯃꯄꯥꯟꯂꯣꯝꯁꯨ ꯊꯣꯏꯅ ꯊꯣꯛꯇꯦ ꯑꯗꯨ ꯃꯣꯏ ꯑꯁꯨꯝ ꯈꯔ ꯆꯠꯂꯒ ꯈꯤꯇꯪ ꯆꯥꯎꯕ ꯖꯒꯥꯗꯗꯤ ꯑꯗꯨꯝ ꯈꯔ ꯂꯥꯜꯂꯦ ꯍꯥꯏꯇꯥꯔꯦ ꯂꯥꯜꯂꯁꯨ ꯅꯥꯟꯕ ꯍꯥꯏꯁꯦ ꯂꯝꯕꯤ ꯂꯣꯡꯗ ꯐꯖꯅ ꯀꯣꯏꯂꯥꯁ ꯊꯥꯕꯩ ꯅꯥꯟꯕ ꯈꯛꯇꯅꯦ ꯃꯣꯏ ꯂꯩꯔꯤꯕ ꯄ꯭ꯔꯖꯥꯁꯤꯡꯁꯤꯅ ꯒ꯭ꯌꯥꯟ ꯇꯥꯕꯗꯤ ꯅꯠꯇꯕꯅꯤꯅ ꯑꯃꯣꯠ ꯑꯀꯥꯏꯗꯤ ꯌꯥꯝꯅ ꯀꯥ ꯍꯦꯜꯂꯦ ꯍꯥꯏ ꯇꯥꯔꯦ ꯃꯣꯏꯅꯁꯨ ꯃꯁꯥꯅ ꯒ꯭ꯌꯥꯟ ꯇꯥꯔꯗꯤ ꯐꯕ
ꯍꯣꯏꯅꯦ ꯍꯣꯏꯅꯦ ꯂꯝꯕꯤ ꯅꯥꯜꯂꯦꯅ ꯃꯤꯅ ꯒ꯭ꯌꯥꯟ ꯇꯥꯗꯔ꯭ꯗꯤ ꯀꯩꯗꯧꯅꯤ ꯑꯗꯨ ꯏꯇꯥꯎ ꯑꯩꯈꯣꯏ ꯈꯣꯡꯕꯥꯟ ꯅꯨꯡꯕꯥꯟ ꯀꯩꯀꯩ ꯁꯨꯝ ꯂꯩꯗꯅ ꯁꯨꯝꯕꯁꯤꯗꯤ ꯐꯖꯅ ꯁꯦꯝꯕ꯭ꯔꯥ ꯀꯃꯥꯏꯅ ꯇꯧꯋꯦ
ꯁꯤ ꯑ ꯍꯣꯏ ꯑꯩꯈꯣꯏ ꯁꯤꯒꯤꯁꯤꯗꯤ ꯐꯖꯅ ꯁꯦꯝꯗꯦ ꯑꯗꯨꯝ ꯅꯣꯡ ꯇꯥꯕ ꯃꯇꯝꯗꯗꯤ ꯍꯥꯏꯗꯤ ꯑꯩꯈꯣꯏ ꯄꯣꯠ ꯆꯩꯩ ꯋꯥꯠꯄꯒꯤ ꯂꯩꯕ ꯈꯣꯠꯄ ꯊꯣꯛꯄꯁꯦ ꯌꯥꯝ ꯊꯤꯅ ꯕꯦꯔꯥ ꯀꯥꯏ ꯍꯥꯏꯇꯥꯔꯦ ꯏꯁꯤꯡ ꯏꯆꯥꯎ ꯍꯥꯏꯗꯤ ꯏꯁꯤꯡ ꯅꯣꯡ ꯈꯤꯖꯤꯛ ꯇꯥꯕꯒ ꯏꯁꯤꯡ ꯌꯥꯝ ꯆꯥꯎꯒꯜꯂꯦꯕ ꯑꯗꯨꯅ ꯆꯠꯊꯣꯛ ꯈꯣꯊꯣꯛꯄꯗ ꯕꯦꯔꯥ ꯌꯥꯝ ꯀꯥꯏ ꯍꯥꯏꯇꯥꯔꯦ ꯑꯗꯨꯅ ꯅꯣꯡ ꯇꯥꯕ ꯃꯇꯝꯗꯗꯤ ꯌꯥꯝ ꯌꯥꯝ ꯂꯩꯁꯤꯟꯍꯧꯕ ꯑꯗꯨꯃꯥꯏ ꯇꯧꯋꯦ ꯃꯔꯨꯞ
ꯑꯣ ꯌꯥꯝ ꯐꯠꯇꯕ ꯖꯥꯠꯅꯤꯅꯦ ꯑꯗꯨꯗꯤ
ꯑꯁ ꯑꯩ ꯈꯤꯇꯪ ꯍꯥꯏꯗꯤ ꯑꯩꯅ ꯍꯥꯏꯔꯤꯁꯦ ꯃꯣꯏ ꯉꯁꯥꯏ ꯈꯔ ꯈꯤꯇꯪ ꯆꯥꯎꯈꯠꯄ ꯃꯐꯝ ꯑꯗꯨ ꯅꯀꯟꯗ ꯈꯤꯇꯪ ꯅꯨꯡꯉꯥꯏ ꯍꯥꯏꯇꯥꯔꯦ ꯑꯗꯨꯝ ꯅꯨꯡꯉꯥꯏꯔꯁꯨ ꯀꯥ ꯍꯦꯟꯅ ꯅꯨꯡꯉꯥꯏꯕꯗꯤ ꯅꯠꯇꯦ ꯑꯗꯨꯝ ꯑꯍꯤꯡ ꯑꯍꯤꯡꯗꯁꯨ ꯒꯥꯔꯤ ꯃꯈꯣꯟꯅ ꯌꯥꯝꯅ ꯑꯗ ꯅꯠꯇꯦ ꯃꯋꯣꯡ ꯇꯥꯕ ꯂꯝ ꯐꯧ ꯅꯠꯇꯦꯗ ꯁꯤ ꯈꯔ ꯁꯤ ꯈꯔ ꯅꯨꯡꯕꯨꯗꯤ ꯅꯨꯡꯉꯥꯏ ꯑꯃꯔꯣꯝꯗꯗꯤ
ꯎꯝ ꯑꯩꯗꯤ ꯅꯍꯥꯟꯗꯩꯕꯨ ꯈꯪꯗꯦꯅꯦ ꯑꯩꯈꯣꯏꯅꯗꯤ ꯁꯨꯝ ꯑꯇꯩ ꯑꯇꯩꯗ ꯁꯨꯝ ꯎꯕꯁꯤꯗꯗꯤ ꯌꯥꯝ ꯅꯨꯡꯉꯥꯏꯔꯝꯗꯧꯕꯒ ꯌꯥꯝ ꯆꯥꯎꯈꯠꯄꯒ ꯃꯥꯜꯂꯤꯅꯤꯅꯦ
ꯁ ꯏꯔꯝꯗꯝꯅ ꯌꯥꯝ ꯊꯤꯅ ꯍꯦꯜꯂꯦ ꯍꯥꯏꯇꯥꯔꯦ ꯄꯣꯠꯊꯣꯛꯇ ꯑꯣꯏꯒꯦꯔꯥ ꯍꯦ ꯆꯤꯟꯖꯥꯛꯇ ꯑꯣꯏꯒꯦꯔꯥ ꯏꯁꯤꯡ ꯅꯨꯡꯁꯤꯠ ꯏꯁꯤꯡ ꯅꯨꯡꯁꯤꯠꯇ ꯑꯣꯏꯒꯦꯔꯥ ꯑꯩꯈꯣꯏ ꯏꯔꯝꯗꯝꯅ ꯌꯥꯝ ꯍꯦꯜꯂꯦꯕ
ꯑꯗꯣ ꯏꯇꯥꯎ ꯁꯨꯝ ꯀꯣꯏꯕꯝ ꯁꯥꯐꯝ ꯒꯥꯇꯤ ꯂꯩꯇ꯭ꯔꯣ ꯍꯥꯏꯁꯦ ꯁꯨꯝ ꯄꯣꯊꯥꯐꯝ ꯑꯣꯏꯅ ꯁꯦꯝꯒꯠꯄ ꯀꯩꯗꯧꯕꯗꯤ ꯂꯩꯕ꯭ꯔꯥ ꯑꯗꯣꯝꯗ
ꯑꯗꯣ ꯑꯗꯨꯒꯨꯝꯕꯗꯣ ꯑꯩꯈꯣꯏ ꯀꯥ ꯍꯦꯟꯅꯗꯤ ꯆꯠꯂꯨꯗꯦ ꯑꯗꯣ ꯃꯃꯥꯡ ꯑꯃꯨꯛ ꯀꯩꯅꯣꯗꯤ ꯆꯠꯂꯨꯏ ꯍꯥꯏꯗꯤ ꯁꯥ ꯂꯧ ꯁꯥꯌꯣꯛꯁꯪꯗꯗꯤ ꯆꯠꯂꯨꯏ ꯑꯗꯨ ꯁꯥ ꯐꯖ ꯐꯖꯕ ꯑꯩꯈꯣꯏ ꯏꯔꯝꯗꯝꯗ ꯎꯗ꯭ꯔꯤꯕ ꯁꯥ ꯃꯈꯜꯗ ꯑꯆꯧ ꯑꯆꯧꯕ ꯌꯥꯝ ꯎꯔꯛꯏꯕ
ꯑꯣ ꯍꯣꯏꯅꯦ ꯑꯗꯨꯕꯨꯗꯤ ꯁꯣꯝꯗ ꯐꯪꯕꯁꯨ ꯑꯗꯣꯝꯗ ꯎꯗꯕ ꯌꯥꯎꯔꯤꯅꯦꯕ ꯑꯗꯣꯝꯗ ꯐꯪꯕꯅ ꯑꯃꯨꯛ ꯁꯣꯝꯗ ꯎꯗꯕꯅꯦꯕ
ꯍꯣꯏ ꯑꯗꯨꯅꯦ ꯍꯥꯏꯗꯤ ꯑꯩꯈꯣꯏ ꯏꯔꯝꯗꯝꯒꯤ ꯁꯥꯏꯌꯣꯛ ꯁꯪꯕꯨꯗꯤ ꯁꯥ ꯅꯨꯡ ꯐꯖꯕ ꯀꯩ ꯅꯨꯡ ꯁꯥꯃꯨ ꯅꯨꯡ ꯂꯩꯕ ꯎꯗꯦ ꯃꯣꯏꯁꯨ ꯅꯥꯀꯟꯗꯤ ꯂꯩꯗ ꯑꯗꯨꯅ ꯃꯣꯏꯁꯨ ꯅꯥꯀꯟꯗꯁꯨ ꯆꯥꯎꯕꯗꯤ ꯌꯥꯝ ꯊꯤ ꯍꯦꯜꯂꯦ ꯍꯥꯏꯇꯥꯔꯦ ꯑꯩꯈꯣꯏ ꯂꯦꯞ ꯍꯥꯏꯗꯤ ꯖꯒꯥꯗꯨꯒꯤ ꯆꯠꯀꯗꯧꯕ ꯂꯝꯕꯤꯒ ꯐꯖꯅ ꯌꯦꯛꯑꯒ ꯇꯥꯛꯑꯒ ꯎꯠꯂꯦ ꯑꯗꯨꯒ ꯌꯦꯡꯉꯒ ꯆꯠꯂꯦ ꯀꯣꯏꯕ ꯑꯣꯏꯅ ꯅꯣꯡꯃ ꯃꯇꯝ ꯄꯨꯔꯥ ꯀꯥꯏꯊꯣꯛꯑꯦ ꯍꯥꯏꯇꯥꯔꯦ ꯃꯣꯏꯗꯤ ꯑꯗꯨ ꯑꯗꯨ ꯈꯛꯇ ꯌꯦꯡꯕꯗ ꯌꯦꯡꯐꯝ ꯂꯝꯕꯤꯗꯨ ꯈꯛꯇ ꯆꯠꯄꯗ
ꯎꯝ ꯌꯥꯝ ꯆꯥꯎ ꯖꯥꯠꯅꯤꯅꯦ ꯑꯗꯨꯗꯤ
ꯏꯁ ꯆꯥꯎꯋꯦ ꯃꯔꯨꯞ ꯑꯩꯈꯣꯏ ꯃꯔꯨꯞ ꯑꯩꯈꯣꯏꯁꯨ ꯅꯣꯡꯃ ꯂꯥꯛꯑꯀꯥꯟꯗ ꯌꯦꯡꯕ ꯌꯦꯡꯅꯤꯡꯕ ꯌꯥꯝ ꯐꯖꯩ ꯌꯦꯡꯍꯟꯅꯤꯡꯕ ꯁꯥ ꯅꯨꯡ ꯌꯥꯝ ꯌꯥꯝꯅ ꯂꯩꯍꯧꯋꯦ
ꯑ ꯑꯗꯣ ꯑꯩꯈꯣꯏꯒꯤ ꯍꯥꯏꯗꯤ ꯑꯍꯝ ꯁꯤꯗ ꯐꯪꯗꯕ ꯀꯩꯀꯩ ꯁꯥ ꯂꯩ ꯀꯃꯥꯏꯅ ꯇꯧꯒꯦ
ꯁꯥꯖꯦ ꯁꯤꯗ ꯐꯪꯗꯕ ꯍꯥꯏꯔꯤꯁꯤ ꯁꯥ ꯀꯩ ꯁꯨ ꯑꯩꯈꯣꯏꯅ ꯏꯔꯝꯗꯝꯒꯤ ꯁꯥꯌꯣꯛꯁꯪꯗꯗꯤ ꯀꯩꯩꯅꯨꯡꯁꯤ ꯂꯩꯕ ꯎꯗꯦ ꯀꯩꯗꯣ ꯁ ꯀꯩ ꯈꯛꯇꯗꯁꯨ ꯑ ꯑꯩꯈꯣꯏ ꯅꯨꯡꯁꯥ ꯅꯨꯡꯁꯨ ꯂꯩꯇꯦ ꯅꯣꯡꯁꯥ ꯅꯠꯇꯕ ꯀꯩ ꯑꯃꯨ ꯕ ꯅꯣꯡꯁꯨ ꯂꯩ ꯎꯗꯦ ꯑꯗꯩ ꯂꯝꯐꯒꯤꯗ ꯑꯣꯏꯔꯁꯨ ꯂꯩꯕ ꯎꯗꯦꯗꯅ ꯌꯥꯝ ꯊꯤꯅ ꯂꯩꯇꯦ ꯍꯥꯏꯇꯥꯔꯦ ꯃꯣꯏꯁꯣꯝ ꯅꯥꯀꯟꯗꯗꯤ ꯌꯣꯡꯗꯁꯨ ꯃꯈꯜ ꯁꯨꯅ ꯂꯩꯔꯦ ꯑꯗꯒꯤ ꯑ ꯒꯨꯝꯕꯤꯔ ꯅꯣꯡ ꯃꯈꯜ ꯑꯅꯤ ꯑꯍꯨꯝ ꯂꯩꯔꯦ ꯑꯗꯩ ꯀꯩꯅꯣ ꯍꯥꯥ ꯀꯩ ꯀꯩ ꯃꯈꯜꯁꯨ ꯑ ꯏ ꯗꯩ ꯗꯏ ꯎ ꯎꯆꯦꯛꯇꯁꯨ ꯃꯥꯒꯤ ꯃꯈꯜ ꯁꯨꯅ ꯂꯩꯔꯤ ꯍꯥꯏꯇꯥꯔꯦ ꯌꯥꯝ ꯆꯥꯎꯅ ꯆꯥꯎꯅ ꯊꯝꯃꯦꯕ ꯃꯐꯝ ꯖꯒꯥꯁꯦ ꯃꯣꯏ ꯁꯥ ꯊꯝꯐꯝꯁꯦ ꯑꯩꯈꯣꯏ ꯏꯔꯝꯗꯝꯒꯤꯗꯤ ꯈꯥ ꯄꯤꯛꯅ ꯄꯤꯛꯅ ꯈꯥꯖꯤꯟꯂꯦꯗꯣ ꯑꯗꯨꯅ ꯁꯥꯁꯤꯡꯁꯨ ꯃꯅꯤꯡ ꯇꯝꯗꯦ ꯑꯗꯨꯅ ꯉꯟꯅ ꯉꯟꯅ ꯁꯤꯕꯗꯨ ꯃꯣꯏꯁꯤ ꯅꯥꯀꯟꯗꯗꯤ ꯆꯥꯎ ꯆꯥꯎꯅ ꯂꯩꯕꯅꯤꯅ ꯅꯉꯥꯏꯌꯦ ꯃꯥꯜꯂꯦ ꯍꯥꯏꯇꯥꯔꯦ
ꯑꯣ ꯑꯗꯨꯃꯥꯏꯅ ꯇꯧꯕꯗꯨꯅ ꯑꯣꯏ ꯇꯥꯔꯦ ꯃꯣꯏ ꯑꯗꯣꯝꯗꯅ ꯍꯥꯏꯗꯤ ꯍꯣꯏ ꯁꯨꯝ ꯑꯩꯈꯣꯏꯒꯤꯁꯤꯗꯅ ꯑꯃꯨꯛ ꯄꯤꯛꯇꯤ ꯄꯤꯛꯑꯦ ꯑꯅꯝꯕꯅ ꯃꯣꯏ ꯊꯝꯐꯝ ꯅꯨꯡꯕꯝ ꯑꯃꯗꯒꯤ ꯂꯩꯔꯤꯕ ꯖꯒꯥ ꯀꯩꯗꯧꯕꯗꯣ ꯑꯗꯣ ꯏꯇꯥꯎ ꯂꯤꯟꯒꯗꯤ ꯑꯆꯧ ꯑꯆꯧꯕ ꯌꯥꯝ ꯂꯩꯕ꯭ꯔꯥ
ꯑꯦ ꯂꯤꯟ ꯑꯆꯧ ꯑꯆꯧꯕ ꯂꯤꯟꯖꯨ ꯄꯥꯎ ꯑꯆꯧ ꯑꯆꯧꯕ ꯑꯁ ꯎꯕꯗ ꯍꯥꯏꯗꯤ ꯏꯁꯥꯗ ꯍꯪꯒꯣꯏꯕ ꯐꯥꯎꯕ ꯑꯆꯧ ꯑꯆꯧꯕ ꯑꯀꯤ ꯑꯀꯤꯕ ꯂꯤꯟ ꯀꯌꯥ ꯂꯩꯕ ꯎꯔꯦꯗ
ꯑꯁ ꯑꯗꯨꯝꯕꯗꯣ ꯑꯁ ꯑꯃꯨꯛ ꯃꯨꯛ ꯎꯕ ꯀꯥꯟꯗ ꯑꯩꯈꯣꯏꯒꯤ ꯐꯤꯂꯝꯗ ꯀꯩꯗ ꯎꯕ ꯀꯥꯟꯗꯗꯤ ꯑꯁ ꯌꯥꯝ ꯀꯤꯕꯅꯤꯌꯦ
ꯍꯌꯦꯡ ꯐꯤꯂꯝꯗ ꯎꯕꯗꯨꯅꯦ ꯍꯥꯏꯗꯤ ꯐꯤꯂꯝꯒꯤꯗꯨꯅꯗꯤ ꯑꯗꯨꯝ ꯆꯥꯎꯕꯕꯨꯗꯤ ꯌꯥꯝ ꯍꯦꯜ ꯑꯗꯨꯃꯛ ꯆꯥꯎꯕ ꯅꯠꯇ꯭ꯔꯁꯨ ꯑꯗꯨꯝ ꯈꯔ ꯆꯥꯎꯅ ꯈꯔ ꯃꯌꯥꯏ ꯑꯣꯏꯔꯞ ꯆꯥꯎꯕꯁꯤꯡꯗꯤ ꯑꯆꯧ ꯑꯆꯧꯕ ꯑꯆꯧꯕꯁꯨ ꯌꯥꯝ ꯂꯩꯗ
ꯑꯣ ꯑꯗꯩ ꯏꯇꯥꯎ ꯌꯣꯡ ꯃꯈꯜ ꯃꯈꯜꯁꯨ ꯑꯗꯨꯝ ꯂꯩꯔꯝꯗꯧ ꯃꯥꯜꯂꯦ ꯑꯩꯅ ꯈꯟꯕꯗ ꯍꯥꯏꯗꯤ ꯑꯩꯈꯣꯏ ꯁꯤꯗꯗꯤ ꯃꯈꯜ ꯌꯥꯝ ꯂꯩꯇꯦꯗꯅ ꯑꯃꯈꯛꯇꯪ ꯎ ꯋꯥ ꯎ ꯋꯥ ꯇꯧꯕ ꯈꯔ ꯂꯩꯗꯅ ꯑꯗꯨ ꯅꯠꯇꯕꯁꯨ ꯑꯗꯨꯝ ꯃꯈꯜ ꯃꯈꯜ ꯃꯌꯥꯝ ꯂꯩꯕ꯭ꯔꯥ
ꯑꯁ ꯑꯈꯣꯏ ꯑꯈꯣꯏ ꯑꯩꯈꯣꯏꯒꯤ ꯑꯩꯈꯣꯏ ꯏꯔꯝꯗꯝꯒꯤ ꯑꯗꯨꯒꯨꯝꯕ ꯌꯣꯡꯗꯁꯨ ꯂꯩꯍꯧꯋꯤ ꯑꯗꯩ ꯑꯇꯣꯞ ꯑꯇꯣꯞꯄ ꯃꯈꯜꯁꯤꯡꯁꯨ ꯌꯥꯝ ꯂꯩꯍꯧꯋꯤ ꯍꯥꯏꯇꯥꯔꯦ ꯑꯗ ꯃꯔꯨꯞ ꯁꯤꯁꯨ ꯃꯔꯨꯞꯈꯣꯏ ꯅꯣꯡꯃ ꯂꯥꯛꯑꯀꯥꯟꯗ ꯐꯖꯅ ꯌꯦꯡꯍꯜꯂꯒꯦ ꯑꯗꯨꯗ ꯃꯔꯨꯞꯄꯨ ꯍꯧꯖꯤꯛ ꯀꯩꯗꯧꯔꯤꯒꯦ
ꯑꯦ ꯍꯧꯖꯤꯛ ꯁꯨꯝ ꯏꯃꯥꯟꯅꯕ ꯈꯔꯒ ꯀꯩꯅꯣ ꯁꯨꯝ ꯊꯣꯛꯂꯛꯑꯦ ꯍꯥꯏ ꯇꯥꯔꯦꯅꯦ ꯍꯛꯆꯥꯡ ꯐꯅ ꯍꯛꯆꯥꯡ ꯁꯥꯖꯦꯜ ꯇꯧꯕ ꯊꯣꯛꯂꯛꯑꯦ ꯍꯥꯏ ꯇꯥꯔꯦꯅꯦ ꯍꯛꯆꯥꯡ ꯁꯥꯖꯦꯜꯁꯤꯁꯨ ꯌꯥꯎꯗ꯭ꯔꯒꯗꯤ ꯏꯁꯥꯁꯦ ꯅꯨꯡꯉꯥꯏꯕꯝ ꯍꯦꯛ ꯈꯪꯗꯕ ꯍ
ꯅꯦ ꯍꯛꯆꯥꯡ ꯁꯥꯖꯦꯜ ꯌꯥꯎꯗ꯭ꯔꯗꯤ ꯏꯁꯥꯁꯦ ꯅꯨꯡꯉꯥꯏꯇꯦ ꯋꯥꯈꯜꯁꯨ ꯅꯨꯡꯉꯥꯏꯇꯦ ꯅꯨꯡꯉꯥꯏꯇꯦ ꯍꯥꯏꯇꯥꯔꯦ
ꯎꯝ ꯃꯥꯅꯤ ꯃꯥꯅꯤ ꯏꯇꯥꯎ ꯑꯗꯨꯅ ꯍꯛꯆꯥꯡ ꯁꯥꯖꯦꯜ ꯇꯧꯔꯒ ꯁꯤꯒꯤ ꯈ꯭ꯋꯥꯏ ꯅꯨꯡꯉꯥꯏꯕ ꯑꯃ ꯍꯥꯏꯔꯒꯗꯤ ꯆꯥꯕ ꯌꯥꯝ ꯅꯨꯡꯉꯥꯏ ꯍꯥꯏꯇꯥꯔꯦ ꯏꯇꯥꯎ ꯍꯛꯆꯥꯡ ꯁꯥꯖꯦꯜ ꯇꯧꯕꯗꯨ ꯁꯤꯗ ꯆꯥꯕ ꯅꯨꯡꯉꯥꯏꯕꯃꯨꯛ ꯂꯩꯇ꯭ꯔꯦ ꯆꯥꯕꯁꯨ ꯅꯨꯡꯉꯥꯏ ꯆꯥꯕꯁꯨ ꯅꯨꯡꯉꯥꯏꯔꯦ ꯇꯨꯝꯕꯁꯨ ꯅꯨꯡꯉꯥꯏꯔꯦ ꯑꯗꯒꯤ ꯍꯛꯆꯥꯡꯁꯨ ꯐꯕꯀꯣ ꯑ ꯑꯦ ꯑꯗꯨ ꯍꯥꯏꯔꯒ ꯏꯇꯥꯎ ꯑꯗꯣꯝꯗꯗꯤ ꯁꯨꯃꯥꯏꯅ ꯍꯛꯆꯥꯡ ꯇꯧꯕꯝꯁꯦ ꯁꯨꯝ ꯆꯤꯡꯒꯨꯝꯕ ꯀꯩꯒꯨꯝꯕ ꯑꯗꯨꯝꯕꯗꯤ ꯑꯃꯨꯛ ꯂꯩꯇ꯭ꯔꯦ
ꯍꯥꯂꯣ ꯑꯩꯈꯣꯏꯒꯤꯁꯤ ꯍꯥꯏꯗꯤ ꯑꯩꯈꯣꯏ ꯂꯩꯔꯤꯕ ꯖꯒꯥꯁꯤ ꯆꯤꯡꯈꯣꯡꯅꯦꯕ ꯑꯗꯣ ꯑꯩꯈꯣꯏ ꯆꯤꯡ ꯍꯥꯏꯔꯗ ꯑꯩꯈꯣꯏ ꯏꯔꯝꯗꯝꯒꯤ ꯆꯤꯡ ꯐꯁꯦ ꯆꯠꯄ ꯈꯣꯠꯄ ꯆꯤꯡ ꯀꯥꯕ ꯈꯣꯠꯄ ꯌꯥꯝ ꯅꯨꯡꯉꯥꯏꯗꯣ ꯃꯣꯏ ꯁꯤꯒꯤꯁꯤꯅ ꯅꯨꯡ ꯉꯥꯛꯇ ꯑꯣꯏꯅ ꯇꯧꯋꯤ ꯍꯥꯏꯦ ꯍꯥꯏꯇꯥꯔꯦ ꯅꯨꯡꯒꯤꯅ ꯀꯥꯕ ꯈꯣꯠꯄ ꯀꯥꯐꯝꯗꯁꯨ ꯑꯗꯨ ꯐꯖꯅ ꯎꯨꯠꯇꯦ ꯑ ꯁꯤꯐꯥꯎꯗ ꯂꯩꯔꯒ ꯁꯤꯁꯤꯅ ꯀꯥ ꯌꯦ ꯃꯍꯜꯇꯅꯦ ꯃꯜꯇꯅꯦ ꯃꯔꯛ ꯃꯔꯛꯇ ꯃꯔꯛ ꯃꯔꯛꯇ ꯌꯣꯡꯒꯁꯨ ꯑꯃꯨꯛ ꯎꯏ ꯍꯥꯏꯇꯥꯔꯦ ꯑꯩꯈꯣꯏ ꯁ ꯅꯥꯀꯟ ꯂꯩꯔꯤꯕ ꯀꯥ ꯁꯨꯝ ꯑꯅꯛꯄꯗ ꯌꯣꯡꯒꯁꯨ ꯁꯥꯟꯅꯕ ꯎꯏ ꯃꯔꯛ ꯃꯔꯛꯇ
ꯑ ꯏꯔꯣꯏ ꯀꯁꯨ ꯂꯩꯕ꯭ꯔꯥ ꯍꯥꯏꯁꯦ ꯑꯗꯨꯋꯥꯏꯗꯨꯗ
ꯍꯣꯏ ꯏꯔꯣꯏꯒꯨꯝꯕꯗꯤ ꯎꯗꯦ ꯑꯗꯣ ꯃꯔꯨꯞ ꯍꯥꯏꯗꯤ ꯉꯁꯤꯒꯤꯗꯤ ꯈꯔ ꯊꯦꯡꯉ ꯃꯥꯜꯂꯦ ꯑꯩ ꯃꯊꯪ ꯑꯃꯐꯥꯎ ꯐꯖꯅ ꯇꯧꯔꯛꯑꯒꯦ
ꯍ ꯌꯥꯏ ꯌꯥꯏ ꯃꯃꯔ ꯄꯣꯊꯥ ꯊꯥ
ꯑꯃꯒ ꯑꯗꯨꯗ
ꯍ ꯃꯔ ꯊꯅ